ꯍꯜꯂꯣ ꯑ ꯇꯥꯕ꯭ꯔꯣ
ꯍꯣꯏ ꯍꯣꯏ ꯇꯥꯏ ꯇꯥꯏ
ꯀꯔꯤ ꯇꯧꯕꯅꯣ
ꯑꯁ ꯁꯤꯠ ꯔꯤꯗ ꯅꯣꯡ ꯇꯥꯕꯒꯤꯀꯣ
ꯑꯣ ꯈꯣꯏꯁꯨ ꯅꯣꯡ ꯑꯈꯣꯏꯁꯨ ꯅꯣꯡꯇꯥꯏꯌꯦ ꯍꯧꯖꯤꯛꯄꯨꯗꯤ ꯅꯨꯡꯁꯥ ꯊꯣꯛꯈ꯭ꯔꯦꯗ ꯑꯌꯨꯛꯇꯣ
ꯑꯣ
ꯅꯨꯡꯁꯥꯡ ꯍꯧꯖꯤꯛꯄꯨꯗꯤ ꯊꯣꯛꯈ꯭ꯔꯦ ꯉꯁꯥꯏꯗꯣ ꯅꯣꯡ ꯆꯨꯔꯕꯅꯤ ꯄꯝꯗꯅꯤꯗ
ꯀꯩ-ꯀꯩ ꯇꯧꯔꯤꯒꯦ
ꯑꯩꯈꯣꯏꯗꯤ ꯀꯟꯅ ꯂꯧ ꯁꯨꯔꯤꯌꯦꯅꯦ ꯂꯧꯕꯒꯤ ꯃꯇꯝꯅꯤꯅꯀꯣ
ꯑꯣ
ꯃꯥꯗꯤ ꯀꯩ-ꯀꯩ ꯁꯨꯔꯤ
ꯑꯣ ꯍꯣꯏ ꯗꯣ ꯉꯁꯤ ꯅꯣꯡ ꯑꯌꯨꯛꯇꯗꯤ ꯈꯔ ꯀꯟꯅ ꯇꯧꯔꯝꯃꯦꯕꯀꯣ ꯑꯗꯨꯒꯤ ꯇꯜꯂꯒ ꯑꯩꯁꯨ ꯑꯗꯨꯝ ꯂꯩꯌꯦꯗ ꯊꯕꯛ ꯆꯠꯄꯁꯨ ꯇꯟꯕꯒꯤ
ꯅꯣꯡꯗꯤ ꯀꯟꯕ꯭ꯔꯣ
ꯅꯣꯡ ꯌꯥꯝ ꯀꯟꯅꯗꯤ ꯆꯨꯔꯛꯇꯦꯗ ꯑꯗꯨꯝ ꯃꯇꯦꯛ ꯑꯃꯗ ꯆꯨꯔꯝꯃꯒ ꯑꯗꯨꯝ ꯇꯣꯛꯈꯤ ꯅꯨꯡꯁꯥꯁꯨ ꯊꯣꯛꯑꯁꯨ ꯁꯥꯃꯟꯕ ꯅꯣꯡ ꯆꯨꯔꯁꯨ ꯇꯟꯕ ꯍꯥꯏꯗꯨꯅꯤ
ꯅꯣꯡ ꯁꯅꯗꯨꯗꯤ
ꯎꯝ ꯕꯣꯜꯗꯤ ꯌꯦꯡꯕ꯭ꯔꯣ
ꯕꯣꯜ ꯌꯦꯡꯉꯦ
ꯎꯝ
ꯄꯣꯠꯒꯜꯒ ꯐ꯭ꯔꯦꯟꯆꯀ ꯀꯔꯤ ꯇꯤꯝꯕꯣ ꯁꯞꯄꯣꯔꯠ ꯇꯧꯔꯤꯒꯦ
ꯑꯩ ꯖꯄꯥꯟꯗ ꯇꯧꯔꯝꯕꯅꯦ ꯌꯥꯗ꯭ꯔꯦ
ꯖꯄꯥꯟ ꯀꯥꯁꯨ ꯀꯥꯔꯣꯏꯗꯕ ꯀꯃꯥꯏ ꯁꯄꯣꯠ ꯇꯧꯕ
ꯑꯁ ꯑꯗꯨꯝ ꯃꯣꯏꯗꯣ ꯂꯩꯗꯅ ꯊꯥꯔꯇꯤ ꯇꯨ ꯔꯥꯎꯟ ꯑꯁꯤꯒꯨꯝꯕ ꯆꯪꯕꯁꯤꯗꯤ ꯖꯄꯥꯟ ꯃꯣꯏ ꯐꯥꯔꯁ ꯇꯥꯏꯝ ꯑꯣꯏꯔꯝꯃꯤ ꯑꯣꯏꯌꯦ ꯑꯣꯏꯔꯝꯕꯁꯨ ꯌꯥꯏ
ꯐꯥꯔꯁꯠ ꯇꯥꯏꯝ ꯅꯠꯇꯦ ꯃꯣꯏ ꯇꯨ ꯊꯥꯎꯖꯟ ꯀꯌꯥꯗꯔ ꯃꯣꯏ ꯍꯣꯁ ꯇꯧꯕ ꯀꯥꯟꯗ ꯁꯦꯃꯤꯐꯥꯏꯅꯦꯜ ꯐꯥꯎ ꯑꯗꯨꯃꯥꯏꯅ ꯆꯪꯉꯤꯗꯨꯗꯤ
ꯑꯣ ꯑꯩꯅ ꯌꯦꯡꯉꯝꯗꯕꯒꯤꯔ ꯍꯦ ꯍꯦ ꯍꯦ
ꯐꯥꯔꯁ ꯇꯥꯏꯝꯗꯤ ꯅꯠꯇ꯭ꯔꯦꯗ ꯃꯣꯏ
ꯎꯝ ꯃꯣꯏ ꯍꯟꯗꯛꯇꯤ ꯑꯗꯨꯝ ꯃꯣꯏꯁꯨ ꯄ꯭ꯂꯦꯗꯤ ꯑꯗꯨꯝ ꯐꯗꯤ ꯐꯖꯩꯗ
ꯍꯣꯏ ꯄ꯭ꯂꯦ ꯍꯣꯏ ꯄ꯭ꯂꯦ
ꯎꯝ ꯃꯣꯏ ꯕ꯭ꯔꯥꯖꯤꯜ ꯀꯩꯅꯣ ꯑꯗꯨꯒꯨꯝꯕꯗꯤ ꯌꯥꯝ ꯀꯥꯈ꯭ꯔꯦꯗꯅ
ꯍꯣꯏ ꯃꯥꯟꯅꯦ
ꯑꯗꯨ ꯌꯦꯡ ꯗꯥꯎ ꯌꯦꯡꯕ ꯍꯥꯏꯇꯥꯥꯔꯦꯅꯦ ꯖꯄꯥꯟꯗ ꯁꯄꯣꯔꯠ ꯇꯧꯔꯒ
ꯕꯦꯠꯇꯤꯡꯗꯤ ꯀꯃꯥꯏꯟ ꯇꯧꯅꯕ꯭ꯔꯥ ꯅꯣꯏꯔꯣꯝꯗ
ꯍꯥꯥ
ꯕꯦꯠꯇꯤꯡ ꯀꯔꯤꯒ꯭ꯔꯥ ꯑꯗꯨꯃꯥꯏ ꯇꯧꯅꯕ꯭ꯔꯕ
ꯕꯤꯠꯇꯤꯡ ꯑꯍꯣꯏ ꯃꯁꯦꯟꯉꯥꯛꯇꯗꯤ ꯍꯣꯏ ꯈꯔ ꯇꯧꯋꯦ ꯑꯗꯨ ꯑꯣꯏꯔꯁꯨ ꯎꯝ ꯂꯣꯏꯔꯀꯥꯟꯗ ꯄꯤꯔꯣꯏ ꯍꯥꯏꯕꯒꯨꯝꯕ ꯍꯥ ꯑꯗꯨꯝ ꯃꯥꯡꯍꯟꯕꯅꯤ
ꯈꯨꯟ ꯈꯨꯟꯒꯤ ꯆꯠꯅꯕꯤꯗꯣ ꯂꯩꯀꯥꯏ ꯂꯩꯀꯥꯏꯒꯤ ꯆꯠꯅꯕꯤꯗ
ꯅꯪꯅ ꯍꯧꯔꯝꯗꯦ ꯍꯧꯔꯝꯗꯥꯏꯗꯗꯤ ꯁꯨꯃꯥꯏꯅ ꯇꯧꯁꯤꯅꯦ ꯁꯨꯃꯥꯏꯅ ꯇꯧꯁꯤꯅꯦ ꯍꯥꯏꯔꯒ ꯍꯥꯏꯔꯛꯑꯅꯤ ꯑꯗꯨ ꯂꯣꯏꯔꯝꯗꯥꯏꯗ ꯎꯝ ꯂꯣꯏꯔꯀꯥꯟꯗꯗꯤ ꯈꯪꯗꯦ ꯍꯥꯏꯕꯒꯨꯝꯕ ꯑꯩ ꯑꯩ ꯑꯗꯨꯃꯥꯏꯅ ꯍꯥꯏꯔꯝꯕ꯭ꯔꯣꯅꯦ ꯀꯥꯏꯅ ꯍꯥ
ꯔꯤꯖꯜ ꯊꯣꯛꯄ ꯀꯥꯟꯗꯗꯤ ꯄꯨꯔꯥ ꯂꯣꯏ ꯃꯥꯡꯕ
ꯎꯝ ꯑꯆꯥꯄꯣꯠꯗꯤ ꯄꯤꯖꯒꯗꯕꯅꯤ ꯍꯥꯏꯅ ꯉꯔꯥꯡꯗꯣ ꯅꯝꯐꯨ ꯄꯨꯁꯤꯜꯂꯒ
ꯑꯩꯈꯣꯏꯒꯤ ꯀꯟꯇꯤꯅꯦꯟꯅꯤꯅꯀꯣ ꯅꯨꯡꯗꯤ ꯅꯨꯡꯁꯤ ꯖꯄꯥꯟꯗꯣ ꯉꯝꯗ꯭ꯔꯕꯅꯤꯅ
ꯃꯣꯏ ꯍꯟꯗꯛ ꯃꯣꯏꯒꯤ ꯄ꯭ꯂꯦꯗꯣ ꯈꯤꯇꯪ ꯐꯖꯕꯒꯤ ꯁꯞꯄꯣꯔꯠꯇꯤ ꯇꯧꯗꯤ ꯇꯧꯕꯅꯦ ꯑꯗꯣ ꯐꯖꯩ ꯕ꯭ꯔꯥꯖꯤꯜꯁꯨ ꯐꯖꯩꯗ ꯑꯗꯨꯝ ꯖꯄꯥꯟꯁꯨ ꯑꯗꯨꯝ ꯐꯖꯩꯗ ꯑꯗꯨꯒ ꯃꯊꯪꯗꯅ ꯍꯧꯖꯤꯛꯁꯦ ꯑꯥꯔꯖꯦꯟꯇꯤꯅꯥꯗ ꯕꯣꯔꯖꯤꯜ ꯑꯗꯨ ꯉꯥꯏꯔꯒ ꯂꯩꯕꯅꯤ ꯃꯣꯏ ꯑꯅꯤꯗꯨꯅ ꯀꯔꯝꯕꯗ ꯁꯞꯄꯣꯔꯠ ꯇꯧꯕ꯭ꯔꯣ
ꯑꯔꯖꯦꯟꯇꯤꯅꯥꯒꯤ ꯐꯦꯟꯁ ꯅꯠꯇꯦꯗ ꯑꯩꯗꯤ ꯄꯣꯔꯇꯨꯒꯜꯁꯇ ꯁꯄꯣꯔꯠ ꯇꯧꯕꯤꯕꯥ
ꯑꯥ
ꯑꯩꯗꯤ ꯊꯥꯏꯅꯉꯩꯗꯒꯤ ꯕ꯭ꯔꯖꯤꯜ
ꯎꯝ ꯍꯟꯗꯛꯁꯦ ꯀꯅꯥꯅ ꯂꯧꯒꯗꯕ ꯃꯥꯟꯕ꯭ꯔꯣ
ꯕ꯭ꯔꯖꯤꯜꯅ ꯁꫭꯏꯗ꯭ꯔꯦꯅꯦ ꯀꯩꯅꯣ
ꯕ꯭ꯔꯖꯤꯔꯣ
ꯑ ꯄ꯭ꯂꯦꯗꯨ ꯌꯦꯡꯉꯨꯅꯦ ꯄ꯭ꯂꯦꯗꯨ ꯌꯦꯡꯕꯀꯥꯟꯗ ꯑꯩꯈꯣꯏꯗꯤ ꯁꯞꯄꯣꯔꯠ ꯇꯧꯕꯅꯦ
ꯑ ꯐꯖꯥꯏꯑꯦ ꯕ‌ꯔꯥꯖꯤꯜꯈꫭꯏꯁꯨ ꯍꯧꯖꯤꯛ
ꯑꯥꯔꯖꯦꯟꯇꯤꯅꯥ ꯑꯩꯈꯣꯏꯁꯨ ꯍꯣꯏ ꯐꯥꯗꯤ ꯐꯖꯩꯦ ꯑꯗꯨꯝ ꯑꯣꯏꯔꯁꯨ ꯑꯁ ꯃꫭꯏꯗꯤ ꯇꯨꯒꯅꯤꯅꯦ ꯀ꯭ꯋꯥꯇꯔ ꯐꯥꯏꯅꯦꯜ ꯁꯦꯃꯤ ꯐꯥꯏꯅꯦꯜꯗ
ꯎꯝ ꯌꯦꯡ ꯇꯥꯔꯦ ꯍꯟꯗꯛꯁꯦꯣꯏꯅꯥꯗꯣꯁ ꯐꯦꯟꯒ ꯃꯤꯁꯤ ꯐꯦꯟꯁꯒ ꯌꯥꯝ ꯈꯠꯅꯔꯤꯅꯤ
ꯄꫭꯔꯇꯨꯒꯜꯁꯤ ꯌꯥꯔꯅꯦ ꯀ꯭ꯋꯥꯇꯔ ꯐꯥꯏꯅꯦꯜ ꯀꯔꯤꯛꯥꯗ꯭ꯔꯗ ꯃꯥ ꯇꯨꯒꯅꯤ ꯃꫭꯏ ꯇꯨꯒꯟꯕꯅꯦ
ꯎꯝ
ꯂꯩꯇꯦ
ꯎꯝ
ꯄ꯭ꯂꯦꯗꯤ ꯕ꯭ꯔꯥꯖꯤꯜꯒ ꯐ꯭ꯔꯥꯟꯁꯇꯒꯤꯗꯤ ꯍꯦꯟꯅ ꯐꯖꯕ ꯂꯩꯇ꯭ꯔꯤꯗ ꯍꯟꯗꯛꯀꯤ ꯄ꯭ꯂꯦꯗꯤ
ꯐ꯭ꯔꯥꯟꯁꯁꯨ ꯑꯗꯨꯝ ꯐꯖꯩ ꯃꯣꯏꯗꯤ ꯏꯁ꯭ꯇꯥꯔ ꯄ꯭ꯂꯦꯌꯥꯔꯁꯨ ꯌꯥꯝꯕꯅꯤꯅ ꯈꯔ
ꯎꯝ ꯅꯦꯗꯔꯂꯦꯟꯁꯇꯣ ꯑꯗꯨꯝ ꯅꯨꯡꯁꯤꯅꯦ ꯑꯩꯗꯤ
ꯀꯅꯥ ꯍꯥꯏꯕ
ꯅꯦꯗ ꯅꯦꯒꯂꯦꯟꯁꯇꯣ ꯉꯁꯤꯒꯤ ꯄ꯭ꯂꯦꯗꯣ ꯂꯩꯍꯧ ꯂꯩꯍꯧꯗ꯭ꯔꯦꯅ ꯃꯣꯏ
ꯎꯝ
ꯃꯣꯔꯣꯀꯣꯅ ꯑꯦꯛꯁꯇ꯭ꯕꯥ ꯇꯥꯏꯝꯗ ꯆꯟꯕꯤꯒꯤꯕꯗꯣ
ꯎꯝ ꯃꯣꯏ ꯍꯟꯗꯛꯁꯦ ꯀꯟꯇ꯭ꯔꯤ ꯑꯅꯧ ꯑꯅꯧꯕꯁꯤꯡꯁꯦ ꯑꯗꯨꯝ ꯑꯁ ꯐꯖꯩꯌꯦ ꯃꯣꯏ ꯊꯥꯖꯗꯅ
ꯎꯝ
ꯁ꯭ꯋꯣꯏꯗꯦꯟ ꯁ꯭ꯋꯤꯗꯦꯟ ꯁ꯭ꯋꯤꯗꯦꯟꯒ ꯀꯩ ꯀꯩꯅꯣꯁꯦ ꯊꯥꯔꯇꯤ ꯇꯨ ꯔꯥꯎꯟꯗ ꯆꯪꯉꯤꯁꯦ ꯃꯣꯢ ꯄꯥꯛ ꯆꯪꯗꯕ ꯏꯇꯂꯤꯅ ꯌꯥꯎꯗꯕ ꯑꯃꯨꯛꯀ
ꯌꯨꯔꯣꯞ ꯌꯨꯔꯣꯞꯀꯤꯗꯤ ꯃꯣꯏ ꯀꯝꯄꯤꯇꯤꯇꯤꯞꯁ ꯌꯥꯝ ꯑꯣꯏꯕꯅꯤ ꯑꯗꯨꯗꯨꯅ ꯃꯣꯏ ꯀ꯭ꯋꯥꯂꯤꯐꯥꯏ ꯇꯧꯕ ꯉꯝꯗ꯭ꯔꯤꯁꯦ ꯑꯇꯣꯞꯄ ꯀꯟꯇꯤꯅꯦꯟꯁꯤꯡꯗꯤ ꯌꯥꯝ ꯍꯩꯇꯦꯅ ꯃꯣꯏꯗꯤ
ꯎꯝ
ꯍꯩꯗꯤ ꯍꯌꯦ ꯗꯨ ꯑꯣꯏꯔꯁꯨ ꯃꯣꯏꯗꯣ ꯀꯝꯄꯤꯇꯤꯇꯤꯞ ꯌꯥꯝ ꯑꯣꯏꯗꯦ ꯍꯥꯏꯕꯅꯤꯗ
ꯑꯥ
ꯑꯅꯧꯕ ꯀꯟꯇ꯭ꯔꯤꯁꯤꯡꯁꯦ ꯑꯁ ꯌꯥꯝꯗꯤ ꯍꯩ
ꯎꯝ ꯑꯗ ꯃꯣꯏ ꯅꯥꯎꯅꯁꯨ ꯆꯪꯕꯅꯤ ꯑꯗꯨ ꯑꯣꯏꯔꯁꯨ ꯃꯣꯢ ꯑꯗꯨꯝ ꯐꯖꯩꯗ
ꯏꯇꯥꯂꯤꯒꯤꯁꯨ ꯀꯩꯅꯣꯝ ꯑꯗꯨꯝ ꯋꯥꯔꯜ ꯀꯞꯁꯨ ꯂꯧꯔꯝꯕꯅꯦ ꯑꯗꯨ ꯃꯣꯏꯅ ꯀꯩꯒꯤ ꯀ꯭ꯋꯥꯂꯤꯐꯥꯏꯗꯨꯗ ꯊꯣꯛꯇꯕ
ꯑꯍꯨꯝꯔꯛ ꯁꯨꯔꯝꯒꯅꯤꯗ ꯃꯣꯢ ꯀ꯭ꯋꯥꯂꯤꯐꯥꯏ ꯇꯧꯗꯕꯗꯨ
ꯎꯝ ꯑꯁ ꯅꯨꯡꯁꯥ ꯊꯣꯛꯂꯁꯨ ꯅꯨꯡꯁꯥ ꯁꯥꯃꯟꯗꯅ ꯂꯩ ꯂꯩꯐꯝ ꯇꯧꯐꯝ ꯈꯪꯗꯦꯅꯦ ꯅꯣꯡ ꯆꯨꯔꯁꯨ ꯑꯃꯨꯛꯀ ꯏꯁꯤꯡ ꯏꯁꯤꯡ ꯆꯥꯎꯊꯣꯛꯄ ꯑꯗꯨꯒ ꯇꯟꯕ
ꯕꯦꯔꯥ ꯉꯥꯛꯇꯅꯤꯅꯦ ꯑꯗꯨꯗꯤ
ꯎꯝ ꯑꯩꯈꯣꯏ ꯆꯤꯡ ꯆꯤꯡꯗꯗꯤ ꯀꯩꯅꯣ ꯇꯧꯔꯝꯒꯅꯤ ꯂꯦꯟꯁ꯭ꯂꯥꯏꯠ ꯀꯩ ꯀꯩꯅꯣ ꯌꯥꯝ ꯇꯧꯔꯝꯅꯤ ꯅꯣꯡ ꯐꯖꯅꯥ ꯆꯨꯔꯗꯤ
ꯍꯣꯏ ꯍꯣꯏ ꯀꯟꯕꯥ ꯃꯥꯜꯂꯦ ꯃꯣꯏ ꯀꯃꯥꯏꯅ ꯇꯧꯔꯤ ꯇꯃꯦꯡꯂꯣꯡ ꯁꯥꯏꯠꯇ
ꯎꯝ ꯂꯦꯟ ꯂꯦꯟꯁ꯭ꯂꯥꯏꯠꯁꯦ ꯌꯥꯝ ꯊꯣꯛꯄ ꯃꯥꯜꯂꯦ ꯍꯟꯗꯛꯁꯦ ꯅꯣꯡ ꯅꯨꯡꯇꯤ ꯅꯨꯡꯇꯤ ꯆꯨꯕ꯭ꯔꯣ
ꯅꯨꯡꯇꯤ ꯌꯦꯟꯒꯗꯤ ꯆꯨꯗꯦꯗ ꯍꯟꯗꯛ ꯃꯔꯛ ꯈꯛꯇꯅꯦ ꯑꯩꯈꯣꯏꯒꯤ ꯖꯒꯥꯁꯤ ꯑꯗꯨꯃꯥꯏꯅ ꯇꯧꯕ ꯇꯝꯄꯥꯛ ꯇꯪꯈꯥꯏꯅꯦꯕ ꯆꯤꯡ ꯆꯤꯡ ꯇꯪꯈꯥꯏ ꯑꯗꯨꯃꯥꯏꯅ ꯑꯣꯏꯕꯀꯣ ꯕꯖꯥꯔ ꯀꯨꯝꯁꯦ ꯉꯥꯏꯍꯥꯛꯇ ꯑꯣꯏꯕ ꯆꯤꯡꯅꯦ ꯆꯤꯡ ꯍꯥꯏꯅ ꯀꯧꯅꯕ ꯌꯥꯗꯦꯗ ꯈꯣꯏꯗꯤ
ꯇꯪꯈꯥꯏ ꯇꯪꯈꯥꯏ ꯑꯗꯨꯃꯥꯏꯅ ꯍꯥꯏꯌꯦꯕ ꯇꯥꯔꯦ
ꯑꯣ ꯑꯗꯨꯗꯤ ꯈꯔ ꯐꯔꯝꯅꯤ ꯑꯩꯈꯣꯏ ꯁꯤ ꯁꯤꯗꯅ ꯅꯣꯡꯖꯨꯨꯔꯗꯤ ꯏꯁꯤꯡ ꯆꯥꯎꯊꯣꯛꯄ ꯑꯗꯨꯒ ꯏꯁꯤꯡꯗꯣ ꯑꯁ ꯌꯥꯝ ꯃꯣꯠꯄꯗꯣ ꯇꯥꯟꯕ ꯑꯗꯨ ꯅꯨꯡꯁꯥ ꯊꯣꯛꯔꯥꯀꯥꯟꯗꯅꯥ ꯁꯥꯃꯟꯕ ꯍꯥꯏꯇꯥꯔꯦ
ꯗꯂꯤꯚꯔꯤ ꯗꯦꯂꯤꯚꯔꯤꯁꯨ ꯂꯥꯛꯇ꯭ꯔꯦꯅꯦ ꯂꯦꯟꯁꯂꯥꯏꯘ ꯀꯟꯅꯥ ꯇꯧꯕꯃꯟꯕꯒꯤꯔꯥ ꯃꯣꯏꯗꯣ ꯏꯔꯥꯡꯁꯨ ꯀꯟ ꯑꯗꯨꯃꯥꯏꯅ ꯇꯧꯕꯒꯤꯔꯥ
ꯎꯝ
ꯑꯦꯃꯥꯖꯣꯟꯁꯨ ꯌꯥꯗ꯭ꯔꯦ ꯐ꯭ꯂꯤꯞꯀꯥꯔꯠꯁꯨ ꯌꯥꯗ꯭ꯔꯦ
ꯎꯝ ꯂꯦꯟꯁ꯭ꯂꯥꯏꯠ ꯄ꯭ꯔꯣꯕ꯭ꯂꯦꯝꯒꯤ ꯑꯣꯏꯔꯝꯅꯤ ꯑꯗꯨꯗꯤ ꯑꯩ ꯉꯁꯤ ꯀꯩꯅꯣ ꯅꯤꯌꯨꯁ ꯌꯦꯡꯕꯗ ꯀꯩꯅꯣ ꯔꯤꯝꯄꯦꯟꯒ ꯀꯩꯅꯣ ꯑꯥꯃꯗꯨꯁꯨ ꯂꯦꯟꯁ꯭ꯂꯥꯏꯠ ꯊꯣꯛꯑꯦ ꯍꯥꯏꯕꯒꯨꯝ ꯇꯧꯕꯅꯦ
ꯍꯣꯏ ꯍꯣꯏ
ꯍꯟꯗꯛꯁꯦ ꯂꯝꯕꯤ ꯆꯠꯀꯗꯕꯁꯦ ꯀꯤꯗꯤ ꯀꯤꯕ ꯃꯇꯝꯅꯤꯍꯦ
ꯎꯝ
ꯈꯪꯍꯧ ꯈꯪꯍꯧꯗꯅ ꯎꯝ ꯂꯦꯟꯁꯂꯥꯏꯠ ꯊꯣꯛꯑꯗꯤ
ꯅꯦꯁꯅꯦꯜ ꯍꯥꯏꯋꯦꯁꯤꯡꯗꯤ ꯒꯥꯔꯤ ꯄꯦꯁꯦꯟꯖꯔꯒꯤ ꯑꯗꯨꯃꯥꯏꯅ ꯆꯠꯄ ꯍꯥꯏꯕꯔꯣ
ꯒꯥꯔꯤ ꯒꯥꯔꯤ ꯈꯪꯗꯦꯗ ꯃꯣꯏ ꯂꯦꯟꯁ꯭ꯂꯥꯏꯠ ꯀꯩ ꯀꯩꯅꯣ ꯇꯧꯗ꯭ꯔꯗꯤ ꯑꯗꯨꯝ ꯆꯠꯄꯒꯨꯝ ꯗꯧꯕꯅꯦ ꯍꯣꯏ
ꯑꯦꯁꯀꯣꯠ ꯌꯥꯎꯗꯔꯗꯤ ꯑꯁ ꯆꯠꯄ ꯇꯟꯒꯅꯤ
ꯃꯣꯏꯗꯣ ꯈꯔ ꯋꯥꯏꯑꯦ ꯍꯥꯏꯕꯗꯤ ꯍꯥꯏꯗꯤ ꯍꯥꯏꯅ ꯑꯗꯣ ꯑꯩꯈꯣꯏ ꯍꯥꯏꯗꯤ ꯀꯩꯅꯣ ꯀꯩꯊꯦꯜꯃꯥꯟꯕꯤ ꯔꯣꯝꯗꯣ
ꯎꯝ ꯎꯝ
ꯑꯗꯨꯒꯨꯝꯕꯗꯨꯗꯤ ꯑꯗꯨꯝ ꯐꯖꯅꯥ ꯆꯠꯂꯦ ꯍꯥꯏꯕꯒꯨꯝ ꯇꯧꯕꯅꯦ ꯍꯧꯖꯤꯛ ꯀꯩꯅꯣꯁꯤ ꯈꯧꯄꯨꯝ ꯄꯨꯝꯂꯣꯝ ꯍꯥꯏꯕ ꯇꯥꯔꯦ ꯑꯗꯨꯔꯣꯝꯗꯅ ꯈꯤꯇꯪ ꯑꯥ ꯑꯗꯨꯅ ꯈꯤꯇꯪ ꯆꯦꯛꯁꯤꯟꯕ ꯃꯥꯜꯂꯦ
ꯍꯣꯏ
ꯍꯧꯖꯤꯛꯐꯥꯎ ꯑꯁ ꯂꯦꯟꯁ꯭ꯂꯥꯏꯗ ꯌꯥꯝꯅ ꯊꯣꯛꯇ ꯃꯇꯝꯗꯕꯨ ꯑ ꯄꯩ ꯆ ꯆ ꯀꯗꯧꯁꯨ ꯆꯂꯦ ꯅꯣꯡ ꯅꯣꯡ ꯋꯦꯗꯔꯗꯨ ꯇꯝꯕ ꯉꯝꯗꯦ ꯍꯥꯏꯇꯥꯔꯦ
ꯍꯣꯏ ꯃꯥ
ꯈꯨꯗꯛꯇ ꯐꯖꯅ ꯆꯨꯔꯛꯑꯅꯤ ꯇꯈꯜ ꯂꯦꯞꯕꯅꯦ ꯅꯣꯡ ꯆꯨꯔꯣꯏ ꯍꯩꯕꯒꯤ ꯇꯥꯏꯞꯇ ꯅꯨꯡꯁꯥ ꯐꯖꯅ ꯊꯣꯛꯑꯒ ꯅꯣꯡ ꯀꯟꯅ ꯆꯨꯔꯛꯄꯒꯨꯝꯕ
ꯇꯥꯏꯃꯤꯡ ꯂꯩꯇꯦꯕ ꯀꯗꯛꯀ ꯑꯗꯨꯃꯥꯏꯅ ꯡ ꯑꯗꯨꯃꯥꯏꯅ ꯇꯧꯕꯅꯦꯕꯁ
ꯑꯗꯨꯗꯅꯦ ꯑꯣꯛꯁꯥ ꯐꯖꯅ ꯊꯣꯡꯑꯉꯒ ꯌꯨꯝꯗ ꯂꯩꯍꯧꯔꯒ ꯍꯥꯏꯗꯅ ꯆꯥꯔꯒ
ꯑꯣ ꯍꯥꯏ ꯈꯔꯒ ꯀꯩꯅꯣꯃ ꯂꯥꯏꯅꯥ ꯊꯣꯛꯑꯦ ꯍꯥꯏ ꯈꯔꯒ ꯂꯩꯌꯦꯕ ꯅꯠꯇ꯭ꯔꯅꯦ
ꯍꯟꯗ ꯍꯟꯗꯛꯁꯦ ꯍꯣꯏ ꯍꯥꯏꯗꯤ ꯍꯥꯏꯕ ꯈꯣꯡꯗꯥꯥꯎꯅꯦ ꯆꯥꯏꯗ
ꯅꯍꯥꯟꯗꯣ ꯑꯩꯈꯣꯏ ꯂꯧꯋꯣꯡ ꯑꯗꯨꯅ ꯆꯥꯔꯨꯕꯒꯤ ꯑꯔꯩ ꯆꯥꯕ ꯌꯥꯗꯕꯒꯤ ꯀꯧꯁꯥꯁꯦ ꯆꯥꯅꯤꯡꯗ꯭ꯔꯦꯅꯦ
ꯎ ꯍꯣꯏ ꯍꯟꯗꯛ ꯀꯩꯅꯣ ꯃꯣꯏꯒꯤ ꯂꯥꯏꯅꯥ ꯈꯔꯗꯤ ꯂꯩꯌꯦ ꯀꯩ ꯀꯩꯅꯣꯗꯤ ꯍꯩꯗꯤ ꯍꯩꯅꯤ ꯑꯗꯨ ꯑꯣꯏꯔꯁꯨ
ꯈꯨꯇꯤꯡꯗ ꯑꯗꯨꯃꯥꯏꯅ ꯅꯞ ꯄꯔꯒ ꯑꯗꯨꯃꯥꯏꯅ ꯂꯩꯌꯦ ꯑꯗꯨꯗꯤ ꯑꯩ ꯅꯍꯥꯟ ꯆꯠꯂꯦꯕ ꯕꯖꯥꯔꯗ
ꯑꯥ
ꯊ꯭ꯔꯤ ꯐꯤꯐꯇꯤ ꯊ꯭ꯔꯤ ꯐꯤꯐꯇꯤ ꯍꯥꯏꯅ ꯊꯥꯃꯔꯒ ꯑꯗꯨꯝ ꯄꯨꯔꯥ ꯁ꯭ꯇꯣꯜ ꯈꯨꯗꯤꯡꯒꯤꯀꯣ
ꯑꯥ
ꯃꯥꯏꯅ ꯎꯕ
ꯎꯝ ꯃꯃꯜ ꯍꯣꯡꯊꯕꯒꯤꯗꯤ ꯃꯔꯝ ꯃꯔꯝ ꯂꯩꯗꯤ ꯂꯩꯔꯝꯒꯅꯤ ꯀꯩꯅꯣ
ꯃꯣꯏ ꯄꯥꯎꯗ ꯍꯥꯏ ꯏꯇꯕꯤ ꯀꯅꯤꯅꯤꯅꯤ
ꯎꯝ ꯅꯍꯥꯟ ꯂꯧꯔꯒ ꯆꯥꯔꯨꯕꯀꯣ ꯑꯗꯨꯗ ꯆꯥꯕ ꯂꯣꯏꯔꯀꯥꯟꯗ ꯈꯪꯕ ꯍꯥꯏꯇꯥꯔꯦ
ꯃꯍꯥꯎꯗꯤ
ꯍꯥꯎꯗ ꯑꯗꯨ ꯑꯗꯨ ꯎꯝ ꯁꯪꯒꯣꯝꯒ ꯊꯛꯄꯅꯤꯅ ꯈꯪꯗ꯭ꯔꯦ ꯑꯗꯨꯝ ꯄꯪꯆꯥꯖꯥ ꯍꯥꯏꯗꯨꯅꯤ
ꯅꯍꯥꯟ ꯈꯈꯣꯏ ꯆꯥꯝꯕ ꯑꯗꯨꯗꯨꯗꯤ ꯀꯣ ꯌꯥꯔꯅ ꯇꯅꯤꯅꯦ ꯃꯍꯥꯎ ꯁꯇꯣꯛ ꯊꯣꯛꯄ ꯉꯝꯇꯅꯤꯅꯦ ꯃꯅꯥꯝꯗ ꯅꯪꯕꯀꯣ
ꯎꯝ
ꯃꯅꯨꯡꯗ ꯃꯥꯒꯤ ꯀꯦꯞꯁꯨꯜꯒꯤ ꯃꯗꯨ ꯋꯥꯏꯗ ꯃꯣꯏ ꯕ꯭ꯂꯦꯛ ꯑꯗꯨꯃꯥꯏꯅ ꯀꯥꯔꯛꯒ ꯀꯛꯄꯀꯣ ꯃꯣꯏꯒꯤ ꯏꯁꯀꯤꯟꯒꯤ ꯃꯅꯥꯛꯇꯀꯣ
ꯑꯣ
ꯃꯍꯥꯎꯁꯨ ꯑꯃꯛ ꯁꯨꯡꯉꯩ ꯂꯩꯇ꯭ꯔꯦ ꯆꯥꯕꯁꯨ ꯑꯃꯨ ꯆꯨꯡꯌꯥ ꯌꯥꯗ꯭ꯔꯦ
ꯎꯝ ꯅꯣꯏ ꯑꯗꯨꯗꯤ ꯈꯤꯇꯪ ꯐ꯭ꯔꯦꯁ ꯑꯣꯏꯗꯕꯒꯤꯔ ꯅꯠꯇ꯭ꯔꯒ ꯅꯥꯕꯒꯤꯔ ꯑꯣꯏꯔꯝꯅꯤ ꯑꯗꯨꯗꯤ
ꯍꯣꯏ ꯍꯣꯏ ꯍꯣꯏꯅꯦ ꯑꯗꯨꯃꯥꯏꯅ ꯑꯣꯏꯔꯝꯒꯅꯤꯅꯦ
ꯎꯝ
ꯑꯗꯣ ꯅꯣꯡꯣꯡ ꯆꯥꯔꯨꯕꯒꯤꯦꯔꯥ ꯑꯣꯁꯥꯁꯦ ꯆꯥꯅꯤꯡꯗ꯭ꯔꯤꯅꯦ
ꯍꯝ